ꯑꯣ ꯃꯥꯇꯥꯕ꯭ꯔꯣ꯫ ꯑꯣ ꯒꯥꯔꯤꯗꯨ ꯃꯥ ꯅꯪ ꯄꯣꯔꯛꯀꯦꯔ ꯑꯩ ꯄꯣꯔꯛꯎ ꯑꯩ ꯉꯥꯏꯔꯝꯃꯨꯔꯥ ꯀꯃꯥꯏꯅ ꯇꯧꯁꯤꯒꯦ ꯀꯩꯗ ꯆꯠꯁꯦ ꯍꯥꯏꯃꯣꯅ ꯍꯪꯉꯛꯏꯕ ꯑꯃꯨꯛ ꯑꯩ ꯑꯩ ꯑꯗꯨꯝ ꯑꯩꯒꯥꯏ ꯑꯗꯨꯝ ꯂꯥꯛꯑꯒꯦ ꯅꯪ ꯄꯨꯨꯗꯁꯨ ꯌꯥꯔꯅꯤ ꯅꯪ ꯑꯗꯨꯝ ꯆꯠꯃꯤꯟꯅꯔꯁꯦꯅ꯫ ꯍꯪꯉꯤꯕ ꯄꯨꯡ ꯀꯌꯥꯗ ꯆꯠꯁꯤꯒꯦꯅ ꯀꯣ ꯑꯗꯨꯅꯦꯕꯀꯣ ꯑꯗꯣ ꯀꯩꯅꯣ ꯑꯩꯅ ꯈꯪꯅꯤꯡꯉꯤꯅ ꯑꯗꯨꯃꯥꯏꯅ ꯑꯩꯅ ꯍꯥꯏꯗꯤ ꯑꯩ ꯍꯥꯟꯅ ꯈꯔ ꯈꯪꯖꯔꯒꯁꯨ꯫ ꯑꯩꯅ ꯍꯥꯏꯁꯦ ꯄꯥꯗ꯭ꯔꯗꯤ ꯈꯣꯠꯇ꯭ꯔꯒꯗꯤ꯫ ꯄꯣꯠꯇꯣ ꯁꯨꯝ ꯀꯥꯎꯔꯛꯄ ꯍꯥꯏꯕꯃꯁꯨ ꯂꯩꯅ ꯂꯣꯟ ꯂꯤꯁꯨ ꯉꯥꯏꯔꯦ ꯁꯤꯖꯤꯟꯅꯗ꯭ꯔꯗꯤ ꯑꯗꯨꯝ ꯀꯥꯎꯕ ꯅꯥꯏꯔꯤꯅꯦꯕ꯫ ꯑꯀꯥꯎꯕ ꯅꯥꯏꯕꯅꯤꯅ ꯑꯗꯨꯝ ꯈꯤꯇꯪ ꯆꯤꯊ ꯅꯥꯟꯗꯧꯕ꯫ ꯑꯩꯅ ꯀꯥꯎꯊꯣꯛꯎꯕ ꯈꯣꯠꯂꯨꯕꯁꯨ ꯑꯣꯖꯥꯁꯤꯗꯤ ꯅꯣꯡꯉꯥꯟ ꯅꯨꯃꯤꯠꯇꯥꯐꯥꯎ ꯇꯥꯛ ꯑꯒ ꯑꯗꯨꯝ ꯂꯩꯕꯅꯤꯅ ꯃꯣꯏꯗꯤ ꯅꯣꯂꯦꯖꯁꯦ ꯑꯗꯨꯝ ꯂꯩꯔꯕꯅꯤꯅ ꯑꯩꯈꯣꯏꯒꯤ ꯂꯩꯇꯣꯟꯗ ꯂꯩꯔꯕꯅꯦꯕ꯫ ꯑꯗꯨ ꯂꯩꯇꯣꯏ ꯂꯩꯔꯕꯅꯦ ꯃꯣꯏ ꯅꯣꯉꯥꯟꯇꯥꯕꯥꯎ ꯑꯗꯨꯗ ꯑꯗꯨꯝ ꯁꯤꯖꯤꯟꯅ ꯂꯩꯔꯕꯅꯤꯅ ꯑꯗꯨꯅ꯫ ꯈꯦꯠꯅꯕ ꯈꯔꯗꯤ ꯂꯩꯅꯤꯗꯅ ꯃꯣꯏꯅ ꯑꯣꯖꯥꯅꯦ ꯑꯩꯈꯣꯏꯅ ꯁꯥꯇꯔꯅꯤꯗꯅ꯫ ꯑꯗꯨꯗꯨꯅ ꯈꯤꯇꯪ ꯂꯦꯕꯦꯜ꯫ ꯑꯗꯣ ꯑꯩꯅ ꯕꯛꯂꯥꯎꯅ ꯍꯦꯛ ꯆꯣꯡꯕꯁꯨ ꯇꯞꯂꯤ ꯇꯞꯂꯤ ꯑꯗꯨꯝ ꯇꯥꯔꯒ꯫ ꯑꯗꯨꯝ ꯀꯩꯁꯨ ꯊꯥ ꯑꯃꯒꯥꯏꯁꯦ ꯑ ꯀꯩꯁꯨꯝ ꯈꯪꯕꯨꯗꯤ ꯈꯪꯍꯧꯗꯝꯅꯦꯕ ꯑꯗ ꯆꯠꯄ ꯑꯩꯅꯅꯦ ꯆꯠꯇ꯭ꯔꯒꯁꯨ ꯑꯣꯟꯂꯥꯏꯟꯗ ꯑꯗꯨꯝ ꯇꯧꯕꯁꯤꯗ ꯑꯗꯨꯝ ꯏꯝꯄ꯭ꯔꯨꯨꯞꯃꯦꯟꯁꯦ ꯐꯖꯅ ꯑꯗꯨꯝ ꯂꯩꯒꯗ꯭ꯔꯥ ꯍꯥꯏꯕꯗꯤ ꯃꯤ ꯑꯃꯒ ꯑꯃꯒ ꯀꯟꯚꯔꯖꯦꯁꯟ ꯇꯧꯅꯕ ꯍꯥꯏꯕꯗꯤ ꯁꯛ ꯁꯥ ꯎꯅꯔꯒ ꯉꯥꯡꯅꯕ ꯍꯥꯏ ꯑꯗꯨꯒ ꯐꯣꯟꯗ ꯇꯧꯕ ꯍꯥꯏꯗꯨꯒꯗꯤ ꯈꯤꯇꯪ ꯃꯗꯨꯒꯤ ꯑ ꯈꯤꯇꯪ ꯀꯩ ꯍꯥꯏꯅꯤ ꯃꯥꯒꯤ ꯈꯦꯠꯅꯕꯗꯣ ꯑꯗꯨꯅꯤꯗ ꯑꯗꯣ꯫ ꯑꯣꯟꯂꯥꯏꯟꯗ ꯇꯧꯕꯁꯤꯅ ꯏꯝꯄ꯭ꯔꯨꯚ ꯊꯨ ꯊꯨꯕꯁꯦ ꯈꯤꯇꯪ ꯋꯥꯠꯀꯗ꯭ꯔꯥꯅ ꯑꯩꯅ ꯈ ꯑꯣꯐꯂꯥꯏꯟ ꯇꯧꯔꯒꯅ ꯃꯤꯒꯤ ꯀꯅꯦꯛꯁꯟ ꯍꯥꯏꯕꯃꯁꯨ ꯂꯩꯗꯅ꯫
ꯑꯣꯟꯂꯥꯏꯟ ꯇꯧꯔꯁꯨꯅꯦ ꯑꯣꯟꯂꯥꯏꯟ ꯇꯧꯔꯁꯨꯅꯦ ꯀꯩꯅꯣ ꯇꯧꯕ ꯑꯃ ꯆꯪꯉꯦꯕ ꯑꯦꯛꯇꯤꯕ ꯏꯁꯥꯁꯦ
ꯑꯥ ꯑꯥ ꯑꯥ ꯑꯥ ꯑꯥ
ꯈꯤꯇꯪ ꯑꯦꯛꯇꯤꯞ ꯑꯣꯏꯔꯒꯗꯤ ꯑꯦꯛꯇꯤꯞ ꯑꯣꯏꯔꯒꯗꯤꯅꯦ ꯑꯗꯨꯝ ꯐꯖꯅ ꯏꯝꯄ꯭ꯔꯨꯚ ꯂꯩꯕ ꯉꯝꯕꯅꯦꯕ ꯑꯣꯟꯂꯥꯏꯟ ꯇꯧꯔꯤꯅꯦ ꯊ ꯇꯣꯛꯑꯒ ꯌꯥꯎꯗꯕꯤꯗ ꯂꯩꯔꯒꯗꯤꯀꯣ ꯐꯔꯛ ꯌꯥꯝ
ꯑꯥ ꯖꯤꯔꯣ ꯂꯩꯕꯒꯤꯁꯨ ꯑꯗꯨꯝ ꯑꯣꯟꯂꯥꯏꯟ ꯑꯗꯨꯝ ꯂꯩꯕ
ꯂꯩ ꯂꯩ ꯂꯩ ꯑꯣꯖꯥ ꯑꯅꯤ ꯑꯍꯨꯝ ꯂꯩꯕꯅꯦ
ꯑꯗꯨ ꯀ꯭ꯂꯥꯁꯇꯤ ꯑꯩꯈꯣꯏꯅ ꯑꯦꯅꯤꯇꯥꯏꯝ ꯊꯥ ꯑꯃꯗ ꯁꯤꯃꯗ ꯍꯧꯋꯤ ꯍꯧꯗꯒꯤ ꯋꯥꯔꯤ ꯂꯩꯇꯕꯤ
ꯃꯔꯛꯇ ꯑꯗꯨꯝ ꯌꯥꯧꯁꯟꯗꯣꯏꯅꯤ ꯁꯝꯅ ꯍꯥꯏꯔꯒꯅꯦ ꯅꯪꯅ ꯖꯦꯔꯣ ꯂꯦꯚꯦꯜ ꯋꯥꯟ ꯆꯪꯉꯦ ꯈꯜꯂꯁꯦꯕꯍꯧꯖꯤꯛ ꯁꯦ ꯑꯩꯈꯣꯏꯁꯦ ꯀꯩꯅꯣ ꯇꯥꯛꯏꯕ ꯀꯣꯑꯣꯗꯤꯅꯦꯠ ꯁꯕꯑꯣꯔꯗꯤꯅꯦꯠ ꯀꯟꯖꯁꯟ ꯀꯟꯖꯪꯁꯟꯒꯤ ꯃꯇꯥꯡ ꯇꯥꯛꯏꯕ ꯅꯪ ꯁꯤ ꯑꯗꯨꯝ ꯌꯥꯎꯁꯜꯂꯅꯦꯕ ꯀꯟꯖꯪꯁꯟꯁꯦ ꯑꯗꯨꯒ ꯑꯗꯨꯝ ꯃꯈꯥ ꯇꯥꯅ ꯁꯨꯝ ꯌꯥꯎꯔ ꯌꯥꯎꯔꯒ ꯅꯪꯒꯤ ꯇꯔꯟ ꯃꯀꯣꯛꯀꯤ ꯃꯤꯒꯤ ꯂꯦꯚꯦꯜꯗꯨꯒꯤ ꯇꯥꯛꯐꯝ ꯊꯣꯛꯄ ꯁꯨꯅꯕ ꯑꯗꯨꯝ ꯇꯥꯛꯂꯛꯀꯅꯦꯕ ꯅꯪꯅ ꯌꯥꯎꯔꯤꯗꯨꯗꯤ ꯅꯪꯅ ꯁꯤꯗ ꯌꯥꯎꯔꯛꯑꯦ ꯍꯥꯏꯗꯅ ꯑꯥ ꯃꯀꯣꯛꯇꯒꯤ ꯍꯧꯔꯛꯑꯣꯏꯕ ꯀꯟꯖꯪꯁꯟꯁꯦ ꯍꯥꯟꯅ ꯅꯪ ꯑꯗꯨꯝ ꯈꯪꯅꯒꯥꯏ ꯆꯠꯈ꯭ꯔꯅꯦꯕ
ꯍꯣꯏ ꯍꯣ ꯍꯣꯏ ꯑꯥ ꯑꯥ ꯑꯩ ꯏꯇꯣꯝꯇꯒꯤ ꯇꯣꯉꯥꯟꯅ ꯂꯧꯈꯠꯂꯒ ꯃꯥ ꯉꯁꯤ ꯅꯅꯤꯌꯨ ꯀꯝꯃꯔꯅꯤ ꯍꯥꯏꯔꯒ ꯃꯀꯣꯛꯇꯤ ꯑꯃꯨꯛ ꯍꯧꯕꯤꯒꯦ ꯍꯥꯏꯕ ꯅꯠꯇꯦꯕ ꯑꯩ ꯇꯥꯛ ꯐꯝ ꯊꯣꯛꯄ ꯂꯦꯁꯟꯗꯣ ꯇꯥꯛꯑꯒ ꯑꯗꯨꯝ ꯑꯗꯨꯒꯤ ꯄꯣꯠꯇꯣ ꯂꯣꯏꯔꯒ ꯌꯥꯎꯅꯤꯡꯅꯦ ꯊꯥ ꯑꯗꯨꯃꯛ ꯖꯦꯔꯣ ꯂꯦꯚꯦꯜꯗ ꯊꯥ ꯑꯁꯨꯛ ꯆꯪꯏꯤ ꯍꯥꯏꯕꯗꯣ ꯊꯥ ꯊꯥ ꯑꯃꯒꯤ ꯆꯪꯏꯤ ꯍꯥꯏꯕꯗꯣ ꯖꯦꯔꯣ ꯂꯦꯚꯦꯜꯒꯤ ꯃꯥꯒꯤ ꯀꯣꯔꯁꯁꯦ ꯊꯨꯅꯕ ꯂꯣꯏꯅꯃꯛ ꯇꯥꯛꯇꯣꯏꯅꯦꯕ
ꯑꯥ ꯃꯥꯏ ꯇꯥꯐꯝ ꯊꯣꯛꯄꯗꯣ ꯇꯥꯂꯛꯀꯅꯦꯕ ꯑꯗꯨꯝ
ꯑꯣ ꯅꯣꯏ ꯖꯦꯔꯣꯂꯦꯚꯦꯟ ꯑꯥ ꯑꯗꯨꯃꯥꯏꯅ ꯇꯥꯛꯑꯦ ꯑꯥ
ꯅ ꯅꯦ ꯑꯅꯎꯕ ꯌꯥꯑꯣꯕꯥ ꯑ ꯗꯗ ꯃꯥꯒꯤ ꯍꯟꯕ ꯃꯇꯝꯗ ꯁꯥꯎꯅꯤꯡꯉꯦꯕ ꯇꯥꯅꯤꯡ
ꯃꯁꯥꯅ ꯇꯥꯕꯅꯤꯅꯦ ꯑꯗꯨꯗꯤ ꯇꯥꯅꯤꯡꯉꯣꯏꯌꯦ ꯍꯣꯏ
ꯇꯅꯤꯛꯗꯕꯗꯣ ꯈꯪꯕꯅꯤꯅꯅꯦ ꯂꯦꯕꯦꯜ ꯁꯦ ꯍꯜꯂꯛꯑꯔꯣꯏꯕ ꯑꯩꯈꯣꯏꯗꯗꯤ ꯖꯟ ꯇꯥꯅ ꯇꯥꯅꯕꯒꯤ ꯃꯑꯣꯡꯗ ꯍꯜꯂꯛꯀꯅꯦꯕ ꯍꯂꯛꯑꯁꯨ ꯍꯥꯏꯕꯗꯤ ꯉꯁꯥꯏꯒꯤ ꯃꯊꯪ ꯃꯊꯪ ꯇꯥꯛꯊꯔꯛꯑꯒꯦ ꯍꯥꯏ ꯀꯥꯟꯗ ꯑꯦ ꯃꯃꯥꯡꯒꯤꯗꯣ ꯍꯥꯏꯔꯒ ꯑꯗꯨꯃꯥꯏꯅ ꯍꯥꯏꯐꯦꯠ ꯔꯤꯃꯥꯏꯟ ꯇꯧꯕ ꯑꯣꯏꯅ ꯇꯧꯕꯤꯔꯝꯃꯅꯤꯅ ꯑ ꯀꯣꯟꯅꯕꯨꯗꯤ ꯔꯣꯇꯦꯁꯟ ꯥꯂꯛ ꯀꯅꯦꯕ
ꯑꯗꯣ ꯑꯩꯁꯦ ꯌꯥꯎꯅꯤꯡꯕ ꯌꯥꯝꯅ ꯌꯥꯎꯅꯤꯡꯉꯦꯕ ꯍꯥꯏꯗꯤ ꯏꯝꯄ꯭ꯔꯨꯨꯞ ꯍꯥꯏꯗꯤ ꯈꯤꯇꯪ ꯑꯗ ꯍꯤꯟꯗꯤꯁꯨ ꯇꯧꯋꯦ ꯍꯥꯏꯕ ꯀꯩꯅꯣꯝ ꯍꯥꯏ ꯍꯤꯟꯗꯤꯁꯨ ꯌꯥꯎꯋꯦ ꯍꯥꯏꯔꯤꯅꯦ
ꯌꯥꯎꯋꯦ ꯌꯥꯎꯋꯦ ꯍꯤꯟꯗꯤ
ꯑꯩ ꯑꯥ ꯏꯪꯂꯤꯁ ꯀ ꯍꯤꯟꯗꯤ ꯒꯔꯕ ꯇꯣꯏꯦꯁ‌ꯦ
ꯑꯥ
ꯑꯗ ꯍꯤꯟꯗꯤꯒꯤꯗꯤ ꯀꯃꯥꯏꯅ ꯑꯣꯟꯂꯥꯏꯟ ꯇꯧꯗꯣꯏꯅꯣ
ꯍꯤꯟꯗꯤꯁꯨꯨ ꯑꯣꯟꯂꯥꯏꯟ ꯇꯧꯋ‌ꯦ ꯆꯞ ꯆꯞ ꯃꯥꯟꯅꯩ
ꯑꯩꯗꯤ ꯍꯤꯟꯗꯤꯒꯤꯗꯤ ꯀꯔꯤꯝ ꯅꯣꯂꯦꯖ ꯂꯩꯇ‌ꯦ ꯇꯕꯅꯤꯅ ꯖꯤꯔꯣꯗꯒꯤ ꯇꯧꯗꯣꯏꯅꯤ ꯍꯥꯏꯕ
ꯍꯣꯏ ꯃꯌꯥꯡ ꯑꯃꯅ ꯇꯥꯛꯑꯦ ꯃꯃꯥꯡꯗ ꯑꯣꯐꯂꯥꯏꯟ
ꯑꯗꯨꯗꯤ ꯃꯥꯗꯤ ꯍꯤꯟꯗꯤ ꯍꯧꯖꯤꯛ ꯀꯩꯝ ꯑꯥꯊꯔꯁꯨ ꯈꯪꯕꯁꯨ ꯅꯠꯇꯦ ꯃꯩꯇꯩꯔꯣꯟꯁꯨ ꯂ‌ꯣꯟꯁꯨ ꯈꯪꯗꯦ ꯃꯥꯅ ꯇꯥꯛꯑꯒ ꯃꯩꯇꯩꯔꯣꯟꯗ ꯍꯟꯕ ꯌꯥꯕ꯭ꯔꯣ ꯃꯌꯥꯡꯁꯤꯅ
ꯍꯣꯏ
ꯑꯁ ꯑꯩꯗꯤ ꯌꯥꯝ ꯇꯝꯅꯤꯡꯉꯦꯕꯣ
ꯃꯇꯩꯂ‌ꯣꯟꯗ ꯉꯥꯡꯉꯒ ꯇꯥꯛ
ꯑꯩ ꯍꯤꯟꯗꯤꯁꯤꯀꯣ ꯍꯤꯟꯗꯤꯁꯦ ꯑꯩ ꯁꯨꯡꯍꯩ ꯍꯩꯇꯦꯕ ꯁꯦꯡꯅ ꯍꯥꯏꯔꯕꯗ ꯍꯤꯟꯗꯤ ꯍ‌ꯣꯏ ꯏꯪꯂꯤꯁ ꯀꯨꯗꯤ ꯈꯔ ꯐꯔꯦꯀꯣ ꯑꯩꯈꯣꯏꯗ ꯂꯥꯏꯔꯤꯛ ꯇꯝꯃꯛꯄꯗꯒꯤ ꯏꯪꯂꯤꯁ ꯍꯥꯏꯗꯤ ꯃꯤꯠꯇ ꯑꯗꯨꯝ ꯆꯣꯡꯊꯣꯔ ꯂꯥꯛꯑꯕꯅꯤꯗꯅ ꯍꯤꯟꯗꯤ ꯍꯥꯏꯁꯤꯅ ꯑꯩꯈꯣꯏꯅ ꯇꯝꯕ ꯃꯇꯝꯗꯗꯤ ꯀ꯭ꯂꯥꯁ ꯀꯌꯥꯅ‌ꯣꯝꯗꯩ ꯌꯥꯎꯔꯛꯏꯗꯅ ꯅꯖꯔꯤ ꯀꯔꯤꯁꯤꯗꯤ ꯑꯩꯈ‌ꯣꯏ ꯍꯤꯟꯗꯤꯒ ꯇꯝꯃꯛꯇꯦꯕ ꯑꯩꯈꯣꯏꯒꯤ ꯃꯇꯝꯗ ꯇꯝꯃꯛꯄ꯭ꯔꯣꯅꯦ ꯑꯗꯩ ꯏꯁꯥꯅ ꯈꯔꯒ ꯌꯥꯝ ꯃꯨꯅꯕ‌ꯩ
ꯑꯁ ꯍꯤꯟꯗꯤꯁꯤ ꯀ꯭ꯂꯥꯁ ꯑꯥꯏꯠꯇ ꯂꯣꯏꯁꯤꯟꯈꯤꯅꯕ ꯍꯣꯠꯅꯕꯗꯣ ꯀꯌꯥ ꯑꯋꯥꯕꯤꯅꯣ ꯑꯣꯏꯒꯦ
ꯐꯥꯏꯚ ꯁꯤꯛꯁ ꯁꯕꯦꯟ ꯑꯗꯨ꯭ꯋꯥꯏꯗ ꯂꯣꯏꯁꯤꯟꯈꯤꯕꯗ ꯇꯝꯈ꯭ꯔꯒ ꯇꯝꯃꯔꯣꯏꯗꯤ ꯑꯗꯣ ꯐꯉꯝ ꯑꯩꯈꯣꯏꯏꯆꯥ ꯏꯁꯨ ꯂꯩꯇ ꯄꯣꯏꯈꯠꯂꯒꯅꯦ ꯍꯩꯅꯤꯡꯕ ꯑꯃ ꯐꯥꯎꯋꯦꯕ ꯇꯝꯅꯤꯡꯕꯗꯤ ꯐꯥꯎꯋꯦꯕ
ꯃꯥꯅꯦ ꯍꯤꯟꯗꯤꯕꯨ ꯍꯩꯇꯦꯒ ꯍꯥꯏꯕꯗꯣ
ꯑꯥꯎ ꯁꯤ ꯍꯧꯖꯤꯛ ꯑꯉꯥꯡ ꯃꯆꯥ ꯄꯦꯠ ꯄꯦꯠ ꯂꯥꯎ ꯂꯥꯎꯕꯁꯦ ꯃꯣꯕꯥꯏꯜꯗ ꯀꯩꯗ ꯌꯦꯡꯉꯒ ꯃꯤꯅꯤꯡ ꯑꯥꯠꯊ꯭ꯔꯒꯗꯤ ꯂꯣꯏ ꯈꯪꯉꯤ ꯍꯤꯟꯗꯤꯁꯨ ꯂꯣꯟꯁꯤꯗꯤ ꯂꯣꯏ ꯈꯪꯕꯗ ꯀꯥꯟꯅꯗꯕ ꯑꯝꯇ ꯂꯩꯇꯌꯦ
ꯃꯥꯅꯦ ꯃꯥꯅꯦ ꯈꯪꯗꯕ ꯈꯪꯕꯅ ꯀꯥꯟꯅꯗꯕ ꯂꯩꯇꯦ
ꯑꯗ ꯑꯩꯁꯦꯀꯣ ꯅꯣꯏ ꯅꯣꯏꯅ ꯀ꯭ꯂꯥꯁꯦ ꯌꯥꯎꯕꯗꯦ ꯌꯥꯝ ꯌꯥꯎꯅꯤꯡꯉꯦꯕꯀꯣ ꯀꯣ ꯑꯗ ꯑꯩꯅ ꯄꯩꯁꯥꯥꯁ ꯈꯤꯇꯪ ꯈꯟꯕ
ꯑꯣꯟꯂꯥꯏꯟꯗꯗꯤ ꯑꯍꯨꯝ ꯆꯥꯝꯃꯉꯥ ꯑꯣꯏꯔꯝꯗꯣꯏ ꯃꯥꯜꯂꯦ ꯑꯩꯗꯤ ꯃꯄꯥꯟꯗ ꯑꯥꯎꯠꯁꯥꯏꯗꯠꯇ ꯀꯩꯗ ꯆꯠꯄ ꯑꯣꯐꯂꯥꯏꯟꯗ ꯍꯦꯜꯂꯦ ꯄꯩꯁꯥꯗꯤ ꯑꯣꯟꯂꯌ꯭ꯥꯟꯅ ꯍꯣꯡꯕꯅꯤ
ꯀꯔꯤꯒꯤ ꯍꯣꯡꯉꯤ ꯕ
ꯑꯣꯟꯂꯌ꯭ꯥꯟ ꯑꯩꯅ ꯈꯤꯇꯪ ꯀꯔꯣ ꯑꯣꯏ ꯁꯤꯔꯤꯗꯔ
ꯀꯔꯤꯌꯥ
ꯃꯤꯠ ꯅꯥ ꯁꯤꯡꯕꯗꯣ ꯈꯤꯇꯪ ꯋꯥꯠꯂꯤꯦꯗꯅ
ꯑꯗꯨꯅꯦ ꯑꯩꯅ ꯍꯥꯏꯖ ꯑꯗꯨꯗꯅ ꯑꯩ ꯅꯪꯉꯣꯟꯗ ꯍꯪꯉꯤꯗꯣ ꯑꯣꯟꯂꯥꯏꯟꯅ ꯀꯃꯥꯏꯅ ꯇꯧꯔꯤꯅꯣ ꯑꯣꯐꯂꯥꯏꯟꯅ ꯍꯦꯟꯅ ꯑꯣ ꯑꯗꯣ ꯑꯣꯐꯂꯥꯏꯟꯗ ꯇꯧꯕꯅꯗꯤ ꯇꯧꯔꯒꯁꯨ ꯃꯇꯝ ꯃꯥꯡꯉꯤꯗꯅ ꯌꯨꯝꯗ ꯆꯒꯤ ꯆꯠꯊꯣꯛꯄ ꯑꯃ ꯊꯥꯎ ꯑꯃ ꯇꯤꯡꯉꯤ ꯚꯔꯥ ꯑꯃ ꯇꯤꯡꯉꯦ ꯑꯩ ꯍꯥꯏꯁꯦꯍ
ꯎꯝ
ꯑꯗꯩꯗꯤ ꯑꯗꯣ ꯅꯪꯒꯤꯅꯦ ꯃꯥꯒꯤ ꯀꯣꯔꯁꯁꯦ ꯂꯦꯚꯦꯟ ꯀꯌꯥꯃꯨꯛ ꯂꯩꯒꯦ
ꯏꯟꯇꯔꯃꯦꯗꯤꯌꯦꯠ ꯀꯥꯏꯅ ꯑꯃꯁꯨ ꯂꯩ ꯂꯦꯕꯦꯜ ꯊ꯭ꯔꯤꯕ ꯐꯥꯎ ꯀꯥꯔ ꯃꯇꯨꯡꯗ ꯑ ꯀꯩ ꯀꯩꯅꯣ ꯈꯔ ꯂꯩꯕꯅꯤ ꯅꯤꯡꯅꯤꯃꯣꯏ ꯂꯦꯕꯣ
ꯂꯦꯕꯦꯜꯖ
ꯑꯗꯨꯒ ꯑꯣꯟꯂꯤ ꯀꯩꯅꯣ ꯑꯦꯕꯤꯌꯦꯁꯟꯒꯤꯁꯨ ꯂꯩ ꯑꯗꯩ ꯁ꯭ꯄꯣꯀꯟ ꯈꯇꯪ ꯉꯥꯡꯅꯕꯒꯤ ꯑꯃꯁꯨ ꯂꯩꯕꯅꯤ
ꯏꯁꯄꯣꯀꯜ ꯈꯛꯇ ꯉꯥꯡꯅꯕ ꯍꯥꯏꯁꯦ ꯅꯪꯒꯤ ꯏꯂꯦꯚꯦꯟ ꯋꯥꯟ ꯢꯅꯥꯎꯗꯤꯕꯜ
ꯂꯣꯏ ꯀꯥꯔꯀꯥꯟꯗ ꯂꯣꯏ ꯂꯣꯏꯔ ꯂꯣꯏ ꯂꯣꯏꯔꯕ ꯃꯤꯅ
ꯑꯦꯁ ꯑꯗꯨ ꯑꯗꯨꯗꯤ ꯑꯩ ꯌꯥꯝ ꯌꯥꯎꯅꯤꯡꯉꯤꯍꯦ
ꯑꯩꯅꯗꯪꯗꯤ ꯑꯩꯅꯗꯪꯗꯤ ꯆꯪꯉꯔꯣꯏꯗꯅ
ꯑꯗ ꯑꯃꯃꯒ ꯑꯃꯃꯒ ꯇ ꯇ ꯀꯥꯟꯕꯗꯣ
ꯎꯝ
ꯑꯩ ꯑꯁ ꯑꯩ ꯑꯩꯅꯅꯦꯀꯣ ꯆꯥꯛ ꯈꯤꯇꯪ ꯀꯣꯝꯕꯅꯦ ꯑꯩ ꯌꯥꯎꯒꯦ ꯈꯜꯂꯤꯅꯦꯕ ꯑꯗ ꯅꯣꯏ ꯑꯣꯖꯥꯒꯤ ꯇꯥꯛꯄ ꯈꯣꯠꯄꯒꯤ ꯀꯩꯅꯣꯗꯨꯁꯨ ꯇꯥꯅꯤꯡꯉꯦ ꯑꯗꯨꯒ ꯄꯩꯁꯥꯗꯨꯗꯤ ꯊꯤꯗ ꯌꯥꯎꯔꯦꯗꯅ ꯑꯩ ꯁꯦꯟꯁꯤꯒꯤ ꯈꯤꯇꯪ ꯈꯟꯕ ꯍꯥꯏꯇꯥꯔꯦ ꯁꯦꯟꯁꯤꯗꯤ ꯌꯥꯝ ꯃꯔꯨ ꯑꯣꯏꯗꯅ ꯈꯨꯗꯃꯛꯇꯗꯤ ꯄꯩꯁꯥ ꯈꯔ ꯌꯥꯎꯕꯗꯤ ꯌꯥꯗꯕꯅꯤꯅ ꯑꯗꯨꯅꯤꯗ ꯑꯗꯩꯗꯤ ꯂꯥꯏꯔꯤꯛ ꯇꯝꯕꯁꯨ ꯉꯥꯏꯔꯦ ꯇꯁꯨ ꯉꯥꯏꯔꯦ ꯂꯣꯏꯅ ꯗꯔꯀꯥꯔꯅꯦ ꯑꯩꯈꯣꯏ ꯈꯛꯀꯤ ꯈꯟꯕꯁꯨ ꯌꯥꯕ ꯅꯠꯇꯦꯕ ꯑꯩꯈꯣꯏ ꯆꯥꯛ ꯇꯤꯡꯖꯅꯦꯔ
ꯈꯜꯂꯤꯁꯦ ꯏꯪꯂꯤꯁꯁꯦ ꯃꯤꯁꯦ ꯃꯤ ꯉꯥꯡꯅꯕꯁꯦ ꯑꯇꯣꯞꯄ ꯑꯇꯣꯞꯄ ꯃꯤꯒ ꯉꯥꯡꯅꯕ ꯃꯄꯥꯟ ꯆꯠꯄ ꯈꯣꯠꯄ ꯑꯁꯨꯝꯕꯁꯦ ꯌꯥꯝ ꯄ꯭ꯔꯣꯕꯂꯦꯝ ꯃꯄꯥꯟ ꯆꯠꯄꯗꯣ
ꯃꯄꯥ ꯂꯝ ꯆꯠꯀꯦ ꯍꯥꯏꯔꯣ ꯑꯗꯨꯒ ꯄꯥꯜꯂꯝꯅꯤ ꯍꯥꯏꯅ ꯐꯔꯦ ꯏꯪꯂꯤꯁꯇ ꯑꯣ ꯈꯪꯗꯕ ꯌꯥꯎꯔꯁꯨ ꯍꯤꯟꯗꯤꯗꯤ ꯀꯝꯄꯜꯁꯔꯤꯁꯦ ꯀꯩꯊꯦꯜ ꯐꯝꯕꯤ ꯏꯃꯥ ꯏꯕꯦꯟ ꯑꯩꯗꯤ ꯋꯥꯔꯤꯅꯤ ꯗꯤꯜꯂꯤꯗ ꯀꯩꯗ ꯑꯃ ꯑꯃ ꯅꯨꯄꯤ ꯃꯌꯥꯝ ꯐꯝꯃꯦ ꯍꯅꯨ ꯍꯅꯥ ꯃꯌꯥꯝꯁꯤꯗꯤ ꯂꯥꯏ ꯇꯝꯃꯝꯕꯁꯨ ꯌꯥꯎꯅ ꯇꯝꯃꯗꯁꯨ ꯌꯥꯎꯅꯨ ꯍꯤꯟꯗꯤ ꯍꯥꯏꯕꯁꯤꯅ ꯑꯃꯨꯛ ꯑꯩꯈꯣꯏ ꯏꯟꯗꯤꯌꯥꯗꯤ ꯀꯝꯄꯜꯁꯔꯤꯅꯤꯗꯅ ꯑꯗꯨ ꯂꯣꯟꯁꯦ ꯑꯩꯁꯨ ꯍꯤꯟꯗꯤꯁꯤꯁꯨ ꯇꯝꯅꯤꯡꯉꯦꯕ ꯁꯦꯡꯅ ꯍꯥꯏꯔꯕꯗ ꯍꯤꯟꯗꯤꯗꯤ ꯀ ꯏꯁꯩ ꯇꯝꯅꯤꯡꯉꯦꯕ ꯏꯪꯂꯤꯁꯁꯨ ꯇꯝꯅꯤꯡꯉꯦ ꯑꯅꯤꯃꯛꯁꯦ ꯑꯅꯤꯃꯛ ꯈꯪꯕꯗ ꯔꯥꯀꯦꯁꯁꯨ ꯇꯝꯃꯤꯗꯤ ꯍꯥꯏꯅ ꯇꯧꯕꯅꯤ ꯔꯥꯀꯦꯁꯇꯨꯅ ꯇꯝꯕꯗ ꯀꯃꯥꯏꯅ ꯃꯥꯗꯤ ꯂꯣꯏꯈ꯭ꯔꯕ
ꯃꯥ ꯍꯤꯟꯗꯤ ꯇꯝꯃꯝꯕꯅꯦ ꯑꯗꯣ ꯃꯥ ꯍꯧꯖꯤꯛ ꯇꯝꯂꯤꯕ ꯇꯝꯗ꯭ꯔꯤꯕꯩ ꯈꯪꯗꯦ
ꯑꯣ ꯃꯥ ꯑꯣꯐꯂꯥꯏꯟꯗ ꯆꯠꯂꯤꯔ ꯑꯣꯐꯂꯥꯏꯟ ꯇꯧꯔꯕ
ꯎꯝ ꯑꯣꯐꯂꯥꯏꯟꯗ ꯇꯧꯔꯝꯕꯅꯦ
ꯆꯠꯂꯤꯕꯖꯥꯔꯅꯤ ꯃꯥꯕꯣ
ꯃꯥ ꯆꯠꯂꯝꯗꯣꯏꯗꯤ ꯃꯥꯟꯗ꯭ꯔꯦ ꯍꯧꯖꯤꯛꯀꯥꯟꯗꯤ
ꯍ ꯑꯗꯨꯅꯤꯗ ꯑꯗꯣ ꯑꯩꯅ ꯁꯦꯟꯗꯣ ꯂꯩꯇꯕꯒꯤ ꯈꯤꯇꯪ ꯀꯛ ꯃꯔꯥꯡ ꯀꯥꯏꯔꯀꯥꯟꯗ ꯑꯩꯁꯨ ꯇꯧꯒꯦꯗꯤ ꯑꯗꯨꯝ ꯈꯟꯕ ꯑꯗꯨꯅ ꯑꯗꯨꯝ ꯁꯤꯖꯤꯟꯅꯔꯤꯉꯩ ꯁꯤꯗꯤ ꯀꯣꯛꯁꯤꯗ ꯑꯗꯨꯝ ꯂꯩꯗꯣꯏꯅꯦ ꯐꯅ ꯂꯩꯔꯝꯃꯦ ꯍꯥꯏꯔꯁꯨ ꯀꯅ ꯀꯩꯅꯣ ꯇꯧꯔꯝꯃꯦ ꯍꯥꯏꯔꯁꯨ ꯁꯤꯖꯤꯟꯅꯗ꯭ꯔꯗꯤ ꯄꯣꯠꯇꯣ ꯁꯤꯕꯨ ꯁꯤꯖꯤꯟꯅꯗ꯭ꯔꯗꯤ ꯄꯣꯠꯁꯦ ꯊꯛꯎꯈ꯭ꯔꯕ ꯊꯥꯡꯗꯣ ꯀꯥꯡꯉꯒ ꯑꯗꯨꯝ ꯊꯝꯃꯗꯤ ꯀꯣꯅꯤꯡ ꯀꯥꯔ ꯑꯗꯨꯝ ꯀꯦꯟꯈꯤ ꯆꯥꯝꯅꯦꯕ
ꯃꯥꯅꯦ ꯃꯥꯅꯦ
ꯊꯧꯗꯕ ꯊꯥꯡꯗꯣ ꯊꯧꯗꯦꯅꯦꯅ ꯍꯥꯏꯕꯗꯣ ꯏꯜ ꯏꯜꯂꯒ ꯑꯗꯨꯝ ꯊꯧꯔꯒ ꯁꯤꯖꯤꯟꯅ ꯌꯥꯏꯗꯣꯏꯅꯤ ꯑꯗꯨꯃꯥꯏꯅ ꯇꯧꯗꯅ ꯂꯩꯏꯗꯤ ꯑꯗꯨꯗ ꯑꯩꯈꯣꯏꯁꯨ ꯍꯤꯡ ꯑꯩꯈꯣꯏꯒꯤ ꯕ꯭ꯔꯦꯟꯗꯨꯁꯨ ꯑꯗꯨꯝ ꯁꯤꯖꯤꯟꯅꯗꯗꯤ ꯑꯗꯨꯝ ꯀꯩꯅꯣ ꯇꯧꯗꯗꯤ ꯍꯥꯝꯖꯤꯜꯂꯛꯀꯗꯣꯏꯅꯦ ꯍꯥꯏꯕ
ꯑꯗꯨꯅꯦ ꯐꯝꯖꯤꯜꯂꯛꯀꯗꯣꯏꯅꯦ ꯑꯩꯁꯨ ꯈꯜꯂꯤ ꯅꯦ ꯑꯩ ꯀꯩꯝꯇ ꯑꯩꯁꯨ ꯌꯥꯎꯋꯦ ꯍꯥꯏꯕ ꯋꯥꯅꯤ ꯄ꯭ꯔꯦꯛꯇꯤꯁꯁꯨ ꯉꯝ ꯉꯝꯗꯦꯕꯀꯣ
ꯎꯝ ꯑꯗꯨ ꯐꯝꯖꯤꯜꯂꯛꯀꯗꯣꯏꯅꯦ ꯁꯤ ꯇꯝꯕ ꯍꯥꯏꯕꯁꯤꯗꯤ ꯗꯤ ꯆꯍꯤ ꯍꯥꯏꯕ ꯂꯩꯇꯦ
ꯑꯦꯁ ꯀꯥꯏꯗꯣꯏꯅꯣꯍꯦ ꯆꯍꯤ ꯌꯥꯡꯈꯩꯒꯤ ꯍꯨꯝꯐꯨꯒꯤ ꯑꯩꯈꯣꯏꯒꯤ ꯂꯦꯚꯦꯜ ꯋꯥꯟ ꯑ ꯗꯗ ꯌꯥꯎꯔꯤꯁꯦ ꯑꯩꯈꯣꯏꯗ ꯏꯆꯥꯒꯨꯝꯕ ꯏꯁꯨꯒꯨꯝꯕ ꯑꯣꯏꯅ ꯍꯥꯌꯔꯕꯅꯦ ꯍꯥꯌꯅꯥ ꯀꯧꯏ꯫ ꯃꯣꯏꯅ ꯍꯥꯏꯗꯤ ꯆꯍꯤꯗꯣ ꯅꯧꯕꯅꯤꯅ ꯃꯣꯏꯅ ꯌꯥꯝ ꯍꯜꯂꯕꯥꯅꯤꯅꯥ ꯀꯣ꯫
ꯃꯅꯦ ꯃꯅꯦ ꯃꯅꯦ꯫ ꯑꯩꯅꯥ ꯕꯤ. ꯑꯦꯗ ꯇ꯭ꯕꯤ ꯕꯤ. ꯑꯦꯗ ꯒꯤ ꯄꯦꯏꯈꯥ ꯊ꯭ꯕꯥ ꯆꯇꯄꯥ꯫ ꯈꯄꯗꯅꯦ ꯑꯉꯥꯡꯁꯤꯡꯁꯦ ꯁꯨꯝ ꯌꯦꯡꯕ ꯊꯣꯏ ꯈꯪꯕ꯭ꯔꯥ ꯑꯉ꯭ꯒꯪ ꯁꯦ ꯀ꯭ꯂꯥꯁ ꯑꯦꯂꯦꯚꯦꯟ꯫ ꯇꯨꯌꯦꯞ ꯑꯉꯥꯡ ꯃꯥꯟꯕ ꯑꯉꯥꯡꯅꯦ ꯃꯣꯏ ꯂꯣꯏꯕꯕꯨꯗꯤ ꯕꯦꯠ ꯂꯣꯏꯔꯛꯄ ꯍꯥꯏꯁꯤꯦ ꯒ꯭ꯔꯦꯖꯨꯌꯦꯦꯁꯟ ꯃꯇꯝꯗꯤ ꯌꯥꯔꯣꯏꯗꯅ ꯒ꯭ꯔꯦꯖꯨꯌꯦꯁꯟꯣꯏꯔꯕ ꯑꯉꯥꯡ ꯉꯥꯛꯇꯕꯨꯗꯤ ꯑꯣꯏꯗꯣꯏꯅꯦꯕ ꯇꯝꯕ ꯍꯥꯏꯖꯦ
ꯎꯝ
ꯑꯦꯟ. ꯇꯤ. ꯑꯥꯔ. ꯑꯦ ꯒ꯭ꯔꯦꯖꯨꯑꯦꯁꯟ ꯂꯣꯏꯔꯕ ꯑꯉꯥꯡ ꯉꯥꯛꯇꯕꯨꯗꯤ ꯑꯣꯏꯗꯣꯏꯅꯤ ꯑꯗꯨ ꯑꯣꯏꯔꯒꯁꯨ ꯇꯨ ꯌꯥꯝꯗ꯭ꯔꯗ ꯒꯦꯖꯨꯦꯁꯟ ꯂꯔꯛꯄ ꯍꯥꯏꯕꯁꯦ ꯆꯍꯤ ꯀꯨꯟꯃꯊꯣꯏ ꯀꯨꯟꯅꯤꯊꯣꯏ ꯁ꯭ꯋꯥꯏꯗ ꯂꯣꯏ ꯑꯣꯏꯗꯣꯏꯅꯦꯕ ꯑꯈꯣꯏꯅꯥ ꯆꯥꯍꯤ ꯀꯨꯅꯃꯥ꯫ ꯑꯩꯣꯏꯨꯅꯤꯊꯣꯏꯗ ꯑꯩꯈꯣꯏꯒꯦꯖꯨꯑꯁꯟ ꯑꯗꯨꯝ ꯂꯔꯦꯗꯅꯁꯇꯔ ꯂꯣꯏꯔꯄꯅꯒ ꯆꯍꯤ ꯀꯟꯃꯉꯥꯃꯥꯎꯀꯤ ꯃꯅꯨꯡꯗ ꯂꯩꯕ ꯑꯉꯥꯡꯅ ꯃꯥꯁꯇꯔ ꯑꯌꯥꯝꯕ ꯂꯣꯏꯌꯦꯗꯅ ꯅꯧꯔꯕꯗ ꯑꯗꯨ ꯗꯨꯅꯥ꯫ ꯑꯩꯈꯣꯏꯅꯒ ꯑꯩꯈꯣꯏꯅ ꯆꯍꯤ ꯇꯔꯥꯒꯤ ꯃꯊꯛꯇ ꯂꯣꯏ ꯍꯟꯕ ꯉꯥꯛꯇ ꯑꯣꯏꯅꯦꯕ ꯅꯨꯄꯥ ꯃꯆꯥꯒꯗꯣ ꯑꯦꯛꯖꯥꯝ ꯊꯥ ꯐꯝꯃꯤꯟꯅꯩꯅꯤꯒ ꯑꯗꯣ ꯀꯩꯅꯣ ꯅꯦꯄꯣꯂꯤꯟ ꯍꯣꯏ ꯁꯨꯃꯥꯏꯅ ꯂꯦꯡꯒꯥ ꯑꯗꯒꯤꯗꯤ ꯂꯩꯁꯜ ꯂꯁꯣꯏ ꯂꯦꯡꯒꯥꯒꯤ ꯂꯩꯁꯜꯕꯨꯗꯤ ꯍꯣꯏ ꯌꯧꯔꯔꯣꯏ ꯅꯄꯣꯜꯂꯤꯅ ꯑꯩꯈꯣꯏ ꯅ ꯃꯣꯏ ꯃꯆꯥ ꯆꯍꯤ ꯀꯨꯟꯒ ꯃꯔꯤ ꯃꯉꯥ ꯁꯨꯨꯔꯔꯕꯗꯥꯏ ꯑꯃꯨꯛꯗ ꯑꯣꯏꯏꯀꯣ ꯃꯣꯏ ꯂꯦꯡꯒꯥ ꯑꯗꯒꯤꯗꯤ ꯑꯉꯥꯡ ꯉꯥꯛꯇꯅꯤꯕꯣ ꯆꯤꯟ ꯊꯤꯌꯦ ꯍꯥꯌꯅꯤ ꯑꯗꯨꯅꯥ ꯑꯩꯅꯥ꯫ ꯀꯦꯏ ꯈꯟꯅꯤ꯫ ꯏꯁ ꯇꯧꯏ ꯃꯌꯥꯝꯁꯦ ꯍꯌꯦꯡꯁꯤꯕꯨ ꯑꯩꯒ ꯇꯃꯤꯟꯅꯔꯦ ꯏꯌꯣꯟꯗꯥ ꯂꯣꯏ ꯑꯦꯆꯦ ꯑꯦꯆꯦ ꯂꯣꯏ ꯀ꯭ꯕꯔꯥꯅꯤ꯫ ꯏꯗꯣꯝ ꯅꯦꯅꯦ ꯀꯧꯕꯒꯁꯨ ꯌꯥꯎꯔꯅꯤ ꯍꯥꯏꯔꯤꯕ
ꯎꯝ ꯍꯦꯟꯂꯨꯝ ꯑꯦꯟ ꯇꯦꯛꯁꯇꯥꯏꯜꯒꯤ ꯀꯩꯅꯣꯁꯨ ꯑꯦꯛꯖꯦ ꯄꯩꯈꯥꯁꯨ ꯍꯥꯏꯗꯣꯔꯥꯕꯥ ꯑꯦꯝ. ꯑꯦꯜ. ꯑꯦꯜ. ꯏ
ꯀꯅꯥꯒꯤ꯫
ꯔ ꯇꯔꯦ ꯇꯣꯞ ꯍꯦꯟꯂꯨꯝ ꯑꯦꯟ ꯇꯦꯛꯁꯇꯥꯏꯜ ꯃꯅꯤꯄꯨꯔꯒꯤ
ꯑꯩ ꯑꯗꯨꯗꯤ ꯊꯥꯍ꯭ꯑꯣꯗꯦ꯫ ꯎꯝ ꯑꯗꯨ ꯊꯥꯍ꯭ꯑꯣꯗꯦ ꯕꯥ ꯀꯣ꯫ ꯑꯗꯨ ꯈꯪꯗꯦ ꯑꯣ ꯀꯩꯅꯣ ꯇꯧꯒꯦꯁꯦ ꯑꯩꯅꯦ ꯑꯝꯇ ꯀꯩꯅꯣ ꯇꯧꯒꯦ ꯏꯃꯥꯟꯅꯕꯕꯤꯁꯦ ꯑꯩꯗ ꯀꯣꯜ ꯑꯃꯝ ꯆ ꯇ꯭꯭ꯒꯦ ꯃꯥ ꯑꯗ ꯑꯉꯍꯂꯗ ꯍꯣꯏ ꯇꯤꯡ ꯂꯩꯌꯦꯟ ꯉꯥꯏꯨ ꯐꯣꯟ ꯇꯧ ꯇꯧꯁꯜꯂꯛꯑꯦꯅ ꯇꯧꯔꯝꯕꯗ ꯑꯩ ꯐꯖꯅ ꯑ ꯋꯥꯔꯤ ꯁꯥꯟꯅꯕꯤꯈꯤꯒꯦ ꯑꯗꯨꯒ ꯑꯩ ꯑꯃꯨꯛ ꯇꯧꯔꯛꯀꯦ
ꯍꯣꯏ ꯍꯣꯏ ꯊꯝꯃꯣ ꯊꯝꯃꯣ